ꯇꯥꯕ꯭ꯔꯣ ꯃꯩ ꯂꯥꯛꯄ꯭ꯔꯣ ꯅꯣꯏꯔꯣꯝꯗ
ꯍꯣꯏ ꯂꯥꯛꯑꯦ
ꯀꯌꯥꯃꯨꯛ ꯂꯥꯛꯄ꯭ꯔꯥ
ꯍꯥꯥ
ꯀꯌꯥꯃꯨꯛ ꯂꯥꯛꯄ꯭ꯔꯥ
ꯌꯥꯝ ꯉꯥꯟꯅ ꯂꯥꯛꯏꯗ
ꯍꯧꯖꯤꯛꯀꯤꯗꯨ ꯌꯥꯝꯅ ꯁꯔꯄ꯭ꯔꯥꯏꯖ ꯑꯣꯏꯕ ꯃꯥꯜꯂꯦ ꯅꯪꯒꯤꯗꯣ
ꯑꯗꯨ ꯅꯠꯇ꯭ꯔꯣ ꯌꯥꯝ ꯉꯥꯟꯅ ꯑꯩ ꯍꯥꯏꯕ ꯆꯨꯝꯗ꯭ꯔꯣ
ꯅꯠꯇꯦ ꯀꯌꯥꯃꯨꯛ ꯂꯥꯛꯄ꯭ꯔꯥ ꯍꯥꯏꯔꯒ ꯍꯥ
ꯑꯁ ꯁꯨꯝ ꯂꯦꯞꯄꯒ ꯂꯩ ꯍꯥꯏꯇꯥꯔꯦꯗ ꯅꯪꯗꯤ ꯆꯥꯇꯣꯛ ꯀꯨꯏꯔꯦ
ꯑꯩꯁꯨ ꯍꯧꯖꯤꯛꯅ ꯆꯥꯛ ꯆꯥꯕ ꯂꯣꯏꯔꯒ ꯂꯩꯌꯦ
ꯑꯆꯥꯄꯣꯠ ꯆꯥꯔꯒ ꯂꯩꯌꯦ ꯍꯥꯏꯕ
ꯆꯥꯛꯆꯥꯕ ꯆꯥꯛꯆꯥꯕ ꯂꯣꯏꯔꯒ ꯂꯩꯑꯦ ꯍꯥꯏꯕ
ꯑꯁ ꯀꯩ ꯃꯊꯦꯜ ꯊꯣꯡꯉꯦ ꯄꯧꯕ ꯉꯁꯤꯗꯤ ꯀꯔꯤ ꯃꯊꯦꯜ ꯇꯧꯕ ꯉꯁꯤꯅ
ꯑ ꯌꯦꯟꯗꯦꯝ ꯆꯥꯏ
ꯑꯁ ꯍꯥꯎꯔꯦꯅꯦ ꯅꯪ ꯉꯁꯤ ꯂꯧ ꯂꯤꯡꯕ ꯆꯠꯂꯒ ꯌꯦꯟꯗꯦꯝ ꯆꯥꯔꯒ ꯂꯩꯍꯦ ꯂꯧꯗꯨ
ꯑꯈꯣꯏ ꯏꯆꯦꯒꯤ ꯌꯨꯝꯗꯨꯗꯤ ꯀꯩꯅꯣ ꯑ ꯌꯦꯟ ꯆꯥꯏꯌꯦ
ꯏꯁ ꯅꯣꯏꯆꯦ ꯈꯣꯏ ꯌꯨꯝ
ꯑꯗꯨ ꯑꯩꯒꯤ ꯌꯨꯝꯗ
ꯅꯪ ꯂꯧ ꯂꯧꯂꯤꯡꯕꯗꯣ ꯅꯣꯏꯒꯤꯔ ꯀꯅꯥꯒꯤꯔ
ꯏꯆꯦ ꯈꯣꯏꯒꯤꯅꯤ
ꯏꯁ ꯂꯤꯡꯕ ꯍꯩꯗꯤ ꯍꯩꯕ꯭ꯔꯥ ꯅꯪꯗꯣ
ꯏꯁ ꯎꯗ꯭ꯔꯣ ꯑꯩꯅ ꯂꯤꯡꯕꯗꯣ ꯅꯪ ꯎ
ꯎꯋꯦ ꯎꯋꯦ ꯑꯗꯨꯕꯨꯗꯤ ꯏ ꯁꯣꯁꯤꯌꯦꯜ ꯃꯦꯗꯤꯌꯥ ꯊꯥꯒꯠꯅꯤꯡꯉꯥꯏ ꯁꯣꯁꯤꯌꯦꯜ ꯃꯦꯗꯤꯌꯥ ꯊꯥꯒꯠꯅꯤꯉꯥꯏ ꯐꯖ ꯐꯖꯅ ꯂꯤꯡꯉꯤ
ꯀꯟꯅ ꯇꯧꯋꯅꯗꯤ ꯑꯩ ꯑꯩꯅ ꯇꯧꯕꯒꯤ ꯏꯁꯇꯥꯏꯜꯅꯦ ꯑꯗꯨꯗꯣ
ꯃꯤꯒꯨꯝꯅ ꯀꯩꯅꯣ ꯁꯨꯔꯒ ꯇꯧꯕꯗꯤ ꯍꯩꯇꯦ ꯑꯗꯨꯕꯨ
ꯐꯔꯦꯅꯦ ꯃꯤ ꯃꯆꯥꯗꯤ ꯂꯧ ꯂꯤꯡꯕꯒ ꯍꯩꯔꯦꯅꯦ
ꯑꯨꯝ ꯗꯨꯅꯦ꯫
ꯍꯌꯦꯡꯋꯥꯢ ꯌꯨꯝ ꯄꯥꯟꯀꯥꯟꯗ ꯂꯧ ꯔꯤꯡꯕꯗꯤ ꯐꯪꯒꯗ꯭ꯔꯣ꯫
ꯑꯁ ꯌꯨꯝ ꯒ꯫ ꯄꯥꯅꯤꯡꯂꯛꯇꯦꯗ ꯑꯩꯗꯤ ꯌꯨꯝ ꯄꯥꯟꯅꯕꯒꯤ ꯋꯥꯗꯤ ꯍꯥꯏꯔꯛꯀꯅꯨꯗ꯫
ꯌꯨꯝꯄꯥꯟ ꯌꯨꯝ ꯄꯥꯟꯕꯅ ꯈ꯭ꯋꯥꯏꯗꯒꯤ ꯕꯦꯁ ꯑꯣꯏꯌꯦ꯫
ꯏꯁ ꯑꯗꯨꯒꯤ ꯋꯥ꯫ ꯑꯥ ꯑꯗꯨꯒꯤ ꯃꯇꯥꯡ ꯑꯣꯏꯔꯗꯤ ꯅꯪꯗꯤ ꯑꯥ ꯀꯩꯅꯣ ꯉꯥꯏꯕ ꯉꯝꯗꯕꯒꯤ ꯋꯥꯅꯤꯅꯦ꯫
ꯏꯁ ꯉꯥꯏꯕ ꯉꯝꯗ꯭ꯔꯦ ꯑꯗꯨꯕꯨ ꯉꯥꯏꯕ ꯉꯝꯗ꯭ꯔꯦ ꯑꯗꯨ ꯑꯣꯏꯔꯁꯨ ꯀꯔꯤ ꯎꯄꯥꯏ ꯂꯩ꯫
ꯑꯦ ꯀꯃꯥꯏꯅ ꯀꯔꯤ ꯎꯄꯥꯏꯂꯩꯑꯥꯢꯒꯦ ꯏꯁ ꯑꯗꯨ ꯄꯥꯟꯈ꯭ꯔꯣꯅꯥ꯫
ꯅꯨꯄꯤ ꯂꯩꯇꯦꯅ꯫
ꯂꯩꯠ ꯑꯗꯣ ꯂꯩꯇ꯭ꯔꯥꯗꯤ ꯊꯤꯌꯣ
ꯑꯁ ꯊꯤꯕꯁꯨ ꯑꯃꯨꯛ ꯇꯟꯕ ꯍꯥꯏꯇꯥꯔꯦ
ꯑꯗꯨꯗꯤ ꯄꯥꯅꯤꯡꯉꯦ ꯍꯥꯏꯒꯅꯣ
ꯏꯁ ꯄꯥꯟꯗꯤ ꯄꯥꯟꯅꯤꯡꯉꯦꯍꯦ
ꯅꯣꯏ ꯃꯉꯣꯟꯗ ꯊꯤꯕꯤꯌꯨ ꯍꯥꯏꯌꯣ ꯀꯔꯤꯅꯣ
ꯁꯨꯃꯥꯢꯈ ꯑꯩꯈꯣꯏ ꯃꯈꯣꯏꯗꯤ ꯊꯤꯕꯤꯒꯦ ꯊꯤꯕꯤꯒꯦ ꯍꯥꯏꯔꯒ ꯑꯩꯈꯣꯏ ꯃꯍꯣꯏ ꯊꯤꯕꯤꯔꯗꯤ ꯅꯣꯏꯔꯣꯝꯗꯒꯤ ꯊꯤꯕꯤꯔꯛꯀꯦ ꯍꯥꯏꯌꯦ
ꯑꯩꯈꯣꯏꯔꯣꯝꯗ
ꯎꯝ ꯅꯣꯏꯔꯣꯝꯗꯒꯤ ꯊꯤꯕꯤꯔꯛꯀꯦ ꯍꯥꯏꯌ
ꯑꯩꯈꯣꯏꯔꯣꯝꯗ ꯅꯨꯄꯤ ꯂꯩꯇꯦ
ꯏꯁ ꯌꯥꯝ ꯂꯩꯕ ꯃꯥꯜꯂꯦꯗ ꯅꯣꯏꯔꯣꯝꯗ
ꯈꯪꯗꯦ ꯑꯩꯗꯤ ꯂꯩꯕ
ꯌꯥꯝꯅ ꯂꯩꯕ ꯃꯥꯜꯂꯦꯀꯣ ꯅꯣꯏꯔꯣꯝꯗ
ꯑꯣ ꯑꯩ ꯑꯩꯗꯤ ꯈꯪꯗꯕ
ꯄꯩꯔꯒ ꯂꯩꯕ ꯃꯥꯜꯂꯦ ꯅꯣꯏꯔꯣꯝꯗ
ꯈꯪꯗ ꯈꯪꯗ
ꯅꯣꯏꯗꯣ ꯄꯨꯡ ꯀꯌꯥꯗ ꯆꯠꯂꯒ ꯄꯨꯡꯌꯥꯗ ꯑꯃꯨꯛ ꯍꯜꯂꯛꯄꯅꯣ
ꯅꯨꯡꯁꯤꯔꯣ
ꯎꯝ
ꯂꯧꯗꯣ
ꯎꯝ
ꯑꯦꯁꯤꯌꯣ ꯃꯅꯥꯛꯛꯇꯅꯤꯗꯒꯩꯅ
ꯎꯝ ꯎꯝ
ꯑꯩꯈꯣꯏ ꯏꯆꯦꯒꯤ ꯌꯨꯝ ꯀꯩꯅꯣ ꯃꯈꯥꯗꯀꯣ ꯃꯣꯏꯒꯤ ꯌꯨꯝ ꯍꯦꯛ ꯈꯂ ꯀꯥꯏꯗ ꯆꯠꯂꯦꯅꯣ ꯍꯥꯏꯗꯤ
ꯁꯤ ꯂꯧꯕ ꯆꯜꯂꯦ
ꯀꯔꯤꯂꯣ
ꯍꯥꯥ ꯂꯧꯔꯥꯡ ꯂꯧꯔ ꯂꯧꯔꯥꯡ ꯁꯦꯠꯄ ꯆꯠꯂꯦ ꯑꯁ ꯈꯪꯗꯣꯏꯗ ꯂꯧꯁ ꯂꯧꯕ ꯌꯥꯝꯕꯅꯦ ꯁꯨꯅꯤꯡꯉꯥꯏꯒ ꯃꯤ ꯂꯩꯇꯕꯅꯦ ꯑꯁ ꯍꯤꯗꯥꯛ ꯈꯇꯪ ꯀꯥꯞꯁꯤꯜꯂꯒ ꯂꯣꯏꯁꯤꯟꯒꯦ ꯇꯧꯕ
ꯑꯣ ꯑꯗꯨ ꯅꯣꯏꯗ ꯑꯩꯈꯣꯏꯗꯤ ꯂꯩꯇꯕ꯭ꯔꯣ
ꯂꯥꯛꯑꯦ ꯌꯥꯌꯦ ꯑꯩꯈꯣꯏ ꯌꯥꯝꯕꯗꯣ ꯆꯠꯊꯣꯛꯄ ꯍꯥꯏꯇꯥꯔꯦ ꯑꯃꯨꯛꯀ
ꯑꯗꯨ ꯂꯩꯦꯔ ꯎꯝ ꯃꯤ ꯂꯩ ꯂꯩꯗꯦ
ꯅꯣꯏ ꯔꯣꯝꯗ ꯀꯔꯤ ꯂꯩꯕ꯭ꯔꯥ ꯍꯧꯖꯤꯛꯀꯥꯟꯁꯦ ꯍꯩꯒꯨꯝꯕ ꯍꯧꯖꯤꯛꯀꯥꯟꯁꯤꯅ ꯑꯣꯏꯔꯣ ꯎꯝ
ꯍꯩ ꯍꯥꯏꯕ꯭ꯔꯣ
ꯎꯝ
ꯍꯩꯁꯦ ꯑꯇꯣꯞꯄ ꯈꯪꯗꯦ ꯑꯩꯗꯤ
ꯁꯤꯇꯥꯄꯣꯟꯗꯣ ꯀꯔꯝ ꯀꯥꯟꯗ ꯁꯥꯂ ꯄꯥꯜꯂꯛꯇꯣꯏꯅꯣ ꯁꯤꯇꯥꯄꯣꯟꯗꯣ
ꯁꯄꯅ ꯑ ꯀꯩꯅꯣ ꯁꯇꯥꯄꯟ ꯀꯩꯅꯣ ꯑꯆꯧꯕ ꯅꯠꯇꯕ ꯈꯔ ꯄꯤꯔꯒ
ꯉꯥꯡꯂꯛꯄꯗꯣ ꯃꯨꯜꯀꯥꯟꯗ ꯉꯥꯡꯂꯛꯄꯗꯣ
ꯉ ꯉꯄ ꯍꯥꯏꯥꯏꯕꯗꯤ
ꯔꯦꯠ ꯀꯂꯔ ꯔꯦꯠ ꯀꯂꯔꯗꯣ ꯑꯉꯥꯡꯕ
ꯈꯪꯗꯦ ꯅꯪꯅ ꯍꯥꯏꯕꯗꯨꯣ ꯑꯩ ꯈꯪꯗꯦ
ꯃꯂ ꯀꯥꯟꯗ
ꯄꯤꯛꯄꯗꯨꯔꯣ
ꯎꯝ ꯄꯤꯛ ꯄꯗꯦ
ꯀꯩꯅꯣ ꯑꯩꯈꯣꯏ ꯂꯣꯀꯦꯜꯒꯤꯗꯣ
ꯑ
ꯑꯗꯨꯗꯣ ꯍꯧꯖꯤꯛꯀꯥꯟ ꯆꯥꯔꯒ ꯂꯩꯌꯦꯦ ꯑꯗꯨꯕꯨꯀꯣ ꯂꯩꯇꯦ ꯍꯣꯏꯗꯗꯤ ꯎꯝ
ꯍꯧꯖꯤꯛꯀꯥꯟ ꯆꯥꯕ ꯌꯥꯕ꯭ꯔꯥꯅꯦ
ꯆꯥꯔꯦ ꯑꯩ ꯆꯥꯕ ꯐꯪꯉꯦꯕ ꯀꯩꯅꯣ ꯏꯃꯥꯕꯣꯛꯇꯣ
ꯎꯝ
ꯑꯦ ꯏꯃꯥ ꯆꯧꯗꯣ ꯄꯨꯔꯛꯑꯦꯕ
ꯎꯝ ꯑꯗꯣ ꯑꯆꯧꯕꯁꯤꯡꯗꯨꯗꯤ ꯀꯔꯝ ꯀꯥꯟꯗ ꯑꯃꯨꯛ ꯄꯜ ꯑꯃꯨꯛꯀ ꯀꯥꯎ ꯈꯔ꯭ꯦꯅꯦ ꯅꯍꯟ
ꯑꯦ ꯍꯧꯖꯤꯛꯀꯥꯟ ꯀꯩꯅꯣ ꯆꯥꯕ ꯃꯇꯝ ꯅꯠꯇꯦ ꯑꯗꯨꯗꯤ
ꯖꯨꯟ ꯃꯥꯔꯁ ꯑꯦꯄ꯭ꯔꯤꯜ ꯃꯦ ꯑꯗꯨꯋꯥꯏꯗ ꯑꯦꯁ ꯑꯗꯨꯁꯨ ꯑꯣꯏꯗꯧ ꯃꯥꯜꯂꯤꯕ ꯅꯍꯥꯟꯋꯥꯏ ꯑꯩꯈꯣꯏ ꯌꯨꯝ ꯑꯩꯈꯣꯏ ꯑꯩꯈꯣꯏꯔꯣꯝꯗ ꯕꯣꯔꯥ ꯕꯣꯔꯥ ꯍꯦꯛꯑꯒ ꯂꯩꯕꯅꯤꯅꯦ ꯑꯗꯨꯏꯗꯣ ꯑꯩꯈꯣꯏ ꯄꯥꯕꯨꯡ ꯎꯝ ꯑꯩꯈꯣꯏ ꯄꯥꯕꯨꯡꯅ ꯌꯥꯟꯊꯠꯈꯤꯕ ꯍꯥꯏꯇꯥꯏ ꯌꯥꯟꯊꯠꯈꯤꯕ ꯍꯥꯏꯇꯥꯔꯦ
ꯑꯣ
ꯄꯥꯝꯕꯤꯁꯤꯡ ꯂꯣꯏꯃꯛ
ꯅꯪ ꯅꯪꯒꯤꯗꯤ ꯍꯥꯎꯕ꯭ꯔꯥ ꯑꯗꯨꯗꯣ
ꯍꯥꯥ
ꯏꯁ꯭ꯇꯕꯟꯗꯣ ꯍꯥꯎꯕ꯭ꯔꯥ ꯍꯥꯏꯕ
ꯁꯇꯥꯄꯣꯟꯗꯣ ꯍꯥꯎꯋꯤ ꯎꯝ ꯁꯤꯇꯥꯄꯣꯟ ꯍꯥꯎꯕꯁꯦ
ꯑꯝ
ꯁꯤꯗꯄꯣꯟ ꯅꯨꯡꯉꯥꯏ ꯍꯥꯎꯕꯁꯦ ꯑꯁꯤꯗꯥꯄꯣꯟ ꯑꯆꯧꯕꯗꯣ ꯃꯩꯗꯨ ꯃꯩꯗ ꯂꯧꯑꯣ ꯏꯁꯤꯡꯒ ꯑꯦ ꯐꯨꯠꯂꯣ
ꯑ
ꯆꯤꯅꯤ ꯈꯔ ꯍꯥꯞꯄꯣ ꯏꯁꯤꯡ ꯈꯔꯒ ꯃꯤꯛꯁ ꯇꯧꯑꯣ ꯑꯗꯨ ꯑꯗꯨꯒ ꯐꯨꯠꯂꯣ ꯑꯁ ꯑꯗꯨꯏꯗꯣ ꯍꯥꯎꯕꯅꯦ
ꯑꯩꯗꯤ ꯑꯃꯛꯁꯨ ꯆꯥꯗ꯭ꯔꯤꯌꯦ
ꯑꯗꯨ ꯁꯤꯗ ꯃꯔꯨꯞ ꯃꯔꯨꯞꯁꯤꯡꯁꯤꯗꯤ ꯑꯃꯨꯛ ꯀꯩꯅꯣ ꯀꯩꯅꯣꯅ ꯑꯃꯨꯛ ꯇꯧꯈꯤꯗꯣꯏꯅꯦꯍꯦ ꯑꯗꯨꯗꯤ ꯑꯗꯨꯗꯤ ꯊꯛꯄꯗ ꯌꯥꯎꯁꯜꯂꯣꯏꯍ ꯍꯥꯎꯕꯅꯦ ꯑꯗꯨꯃꯥꯏ ꯇꯧꯕ
ꯑꯣ ꯃꯤꯗꯤ ꯃꯤꯁꯨ ꯑꯗꯨꯝ ꯆꯥꯅꯩꯌꯦꯀꯣ ꯐꯨꯠꯂꯒ ꯀꯔꯤꯒꯤꯅꯣ ꯇꯧꯔꯒꯀꯣ ꯑꯗꯨꯕꯨ ꯑꯩꯗꯤ ꯑꯃꯔꯁꯨ ꯁꯥꯥꯗꯦꯕ
ꯑꯗ ꯍꯥꯎꯕꯅꯦ
ꯅꯣꯝꯃ ꯁꯦꯝꯕꯤꯌꯣ
ꯎꯝ ꯅꯣꯡꯃ ꯁꯦꯝꯕꯤꯔ ꯊꯥꯕꯤꯔꯛꯀꯦ
ꯀꯝꯗꯧꯒꯦ ꯍꯥꯏꯕꯗꯣ ꯀꯩꯅꯣ ꯇ ꯇꯦꯁ ꯇꯧꯅꯤꯡꯉꯤ
ꯊꯥꯕꯤꯔꯛꯀꯦꯀꯣ ꯅꯣꯡꯃꯀꯣ ꯁꯤ ꯃꯥꯟ ꯒꯔꯤ ꯌꯥ ꯆꯠꯂꯒ ꯂꯩꯔꯦ ꯁꯤ ꯁꯤ ꯃꯥꯡ ꯒꯥꯔꯤꯗ ꯊꯥꯕꯤꯔ ꯂꯣꯏꯔꯦ ꯑꯗꯨꯕꯨꯗꯤ
ꯑꯗꯨꯗꯤ ꯑꯩ ꯑꯩ ꯂꯧꯕ ꯐꯪꯉꯣꯏꯀꯣ ꯑꯁ ꯑ ꯀꯩꯅꯣ ꯑꯗꯨ ꯑꯩ ꯁꯔꯣꯛ ꯑꯥ ꯁꯣꯔꯣꯛꯇ ꯆꯠꯅꯕ ꯌꯥꯝ ꯋꯥꯏ ꯑꯩ ꯂꯝꯕꯤꯗꯣ ꯍꯧꯖꯤꯛꯀꯥꯟꯗꯤ ꯆꯠꯅꯗꯕꯅꯤꯅꯀꯣ ꯅꯍꯥꯟꯗꯤ ꯑꯗꯨꯝ ꯆꯠꯅꯕꯅꯦ ꯑꯗꯨꯕꯨ ꯍꯧꯖꯤꯛꯀꯥꯟꯗꯤ ꯆꯠꯅ ꯗꯕꯅꯤꯅ ꯂꯝꯕꯤꯗꯣ ꯌꯥꯝ ꯁꯥꯡꯈ꯭ꯔꯦꯕ
ꯆꯨꯝꯃꯤ ꯆꯨꯝꯃꯤ ꯅꯣꯏ ꯃꯥꯗ ꯄꯣꯍꯜꯂꯣ ꯑꯗꯨꯒ ꯊꯣꯛꯈꯔꯣ ꯅꯣꯏ ꯃꯥ ꯅꯣꯏ ꯃꯥꯒꯤ ꯅꯪꯒꯟꯗ ꯇꯣꯡꯉꯣ
ꯑꯩꯈꯣꯏ ꯏꯃꯥꯗꯣ ꯊꯕꯛ ꯌꯥꯝ ꯆꯤꯜꯂꯦꯕ ꯑꯗꯣ ꯃꯥ ꯁꯪꯉꯣꯏ
ꯁꯪꯒꯅꯤ ꯁꯪꯒꯅꯤ ꯁꯪꯗ꯭ꯔꯗꯤ ꯀꯩꯗꯧꯕꯒꯤ ꯁꯪꯉꯣꯏꯗꯕ
ꯁꯪꯉꯣꯏ ꯁꯪꯉꯣꯏ
ꯁꯪꯒꯅꯤ ꯁꯪꯒꯅꯤ ꯍꯌꯦꯡ ꯀꯥꯏ ꯆꯠꯇꯣꯏꯅꯣ ꯌꯨꯝꯗ ꯑꯗꯨꯝ ꯂꯩꯗꯣꯏꯔꯣ
ꯍꯌꯦꯡꯁꯦ ꯈꯪꯗ꯭ꯔꯤꯌꯦꯗ ꯍꯌꯦꯡ ꯊꯣꯛꯇꯕꯅꯤꯅ
ꯅ ꯅꯪꯁꯤ ꯑꯗꯨꯗꯤ ꯅꯪ ꯀꯔꯤꯒꯨ ꯑꯣꯐꯤꯁꯇ ꯊꯕꯛ ꯑꯃ ꯇꯧꯔ ꯇꯧꯔꯦ ꯍꯥꯏꯔꯅꯦ ꯑꯗꯨꯗꯤ ꯍꯌꯦꯡ ꯀꯥꯏ ꯆꯠꯇꯣꯏ ꯅꯣ ꯍꯪꯉꯒ ꯍꯌꯦꯡ ꯊꯣꯛꯇ꯭ꯔꯤ ꯐꯥꯎ ꯈꯪꯉꯣꯏ ꯍꯥꯏ ꯍꯥꯏ ꯍꯥꯏꯗꯣꯏꯔꯥ ꯑꯗꯨ ꯑꯣꯏꯔꯗꯤ
ꯅꯗꯤ ꯑꯩ ꯍꯥꯏꯔꯛꯀꯦ ꯑꯗꯨꯗꯤ ꯀꯩꯅꯣ ꯊꯕꯜ ꯑꯗꯨꯝ ꯂꯩꯅ ꯍꯧꯖꯤꯛꯀꯥꯟꯗꯤ ꯑꯩ ꯊꯕꯛ ꯂꯩꯇꯦ ꯑꯗꯨꯒꯤ ꯑ ꯍꯌꯦꯡ ꯊꯣꯛꯂꯀꯥꯟꯗꯒꯤ ꯑꯗꯨꯝ ꯈꯪꯉꯅꯤꯕ ꯌꯨꯝꯅꯁꯨ ꯑꯗꯨꯝ ꯂꯩꯗꯧ ꯃꯥꯜꯂꯦꯗ ꯑꯗꯨꯝ ꯂꯩꯕꯅꯤꯅꯀꯣ
ꯎꯝ
ꯅꯪꯒꯤꯁꯦ ꯑꯗꯨ ꯑꯣꯏꯗꯤ ꯃꯤ ꯑꯃꯅ ꯁꯤ ꯕꯖꯥꯔ ꯀꯨꯝꯅꯤꯡꯉꯥꯏ ꯑꯃꯨꯛ ꯍꯧꯗꯣꯛꯑꯗꯤ ꯑꯃꯨꯛ ꯀꯨꯝ ꯀꯨꯝꯃꯗꯧ ꯃꯥꯜꯂꯤꯅꯦ ꯂꯧꯆꯥꯠꯅꯤꯡꯉ ꯍꯧꯗꯣꯛ ꯑꯗꯤ ꯂꯧ ꯆꯠꯇꯧ ꯃꯥꯜꯂꯤꯅꯦ ꯎꯝ
ꯑ ꯑꯗꯨꯁꯨ ꯌꯥꯏ ꯑꯗꯨ ꯇ ꯑꯦ ꯀꯩꯅꯣ ꯑꯩꯒꯤ ꯊꯕꯛ ꯂꯩꯔꯗꯤꯀꯣ ꯊꯕꯛ ꯑꯔꯨꯕ ꯂꯩꯔꯗꯤ ꯑꯗꯨꯝ ꯆꯠꯄꯁꯨ ꯌꯥꯏ ꯑꯗꯨꯕꯨ ꯇꯝꯕ ꯉꯝꯗꯦ ꯌꯥꯕꯅꯤꯗ ꯍꯥꯏꯕ ꯉꯝꯗꯦ ꯍꯥꯏꯕ ꯆꯠꯀꯅꯤ ꯑꯗꯨꯒꯤꯗ ꯆꯠ ꯀꯅꯤ ꯍꯥꯏꯕꯗꯣ ꯉꯝꯗꯦꯕ
ꯇꯥꯕ꯭ꯔꯣ
ꯑꯥ
ꯅꯍꯥꯟ ꯏꯃꯥꯟꯅꯕꯅ ꯅꯪ ꯈꯣꯟꯖꯦꯜꯁꯤ ꯇꯥꯕ ꯌꯥꯝ ꯅꯨꯡꯉꯥꯏ ꯍꯥꯏ
ꯑꯁ ꯑꯉꯛꯄꯒꯤ ꯋꯥ ꯍꯥꯏꯔꯛꯏꯍꯦ ꯑꯗꯨꯒꯨꯝꯕ
ꯑꯉꯛꯄꯒꯤ ꯅꯠꯇꯦꯍꯦ
ꯑꯣ ꯑꯩꯒꯤ ꯈꯣꯟꯖꯦꯜꯗꯣ ꯈꯔ ꯄꯤꯛꯄꯒꯤꯔꯣ
ꯈꯔ ꯈꯔ ꯅꯨꯡꯁꯤꯕꯩ ꯔꯁꯤ ꯌꯥꯎꯕꯒꯤ ꯑꯣꯏꯕ ꯃꯥꯜꯂꯦ
ꯑꯣ ꯑꯣ ꯑꯣ ꯐꯔꯦ ꯑꯗꯨꯗꯤ ꯑꯗꯨꯗꯤ ꯑꯩꯒꯤ ꯈꯣꯟꯖꯦꯜꯗꯣ ꯈꯔ ꯀꯩꯅꯣ ꯇꯧ ꯇꯧꯒꯗꯧ ꯃꯥꯜꯂꯦ
ꯅꯪ ꯈꯣꯟꯆꯦꯜꯗ ꯐꯥꯔꯦ ꯄꯤꯕꯤꯒꯦ
ꯊꯥꯔꯛꯎꯔꯣ ꯑꯩꯒꯤ ꯈꯣꯟꯖꯦꯜꯗꯣ
ꯊꯥꯔꯛꯑꯣ ꯑꯗꯨꯒ ꯊꯥꯕꯤꯒꯦ
ꯍꯌꯦꯡ ꯊꯥꯔꯛꯄꯤꯒꯦꯀꯣ ꯒꯥꯔꯤꯗ
ꯎꯝ ꯀꯩ ꯒꯥꯔꯤꯗ ꯊꯥꯔꯛꯇꯣꯏꯔ ꯑꯗꯨꯗ
ꯅꯪꯒꯨꯝꯅ ꯃꯥꯟ ꯃꯥꯟ ꯒꯔꯤꯗ ꯀꯩꯅꯣ ꯊꯥꯔꯛꯀꯦ ꯑꯩꯁꯨ
ꯑꯗꯨꯗ ꯅꯪ ꯈꯣꯟꯖꯦꯜꯗꯣ ꯕꯣꯇꯥꯜꯗ ꯍꯥꯏꯔꯒ ꯈꯣꯝꯖꯤꯜꯂꯒ ꯊꯥꯕꯤꯔꯛꯑꯣꯀꯣ ꯄꯣꯜꯇꯜ ꯗꯣ ꯂꯪꯏ ꯑꯥ ꯂꯪ ꯁꯣꯔꯣꯛꯇꯒꯤ ꯂꯪꯉꯗꯤ ꯑꯩꯈꯣꯏ ꯌꯨꯝ ꯌꯧꯔꯛꯀꯅꯦꯕ ꯑꯩꯈꯣꯏ ꯈꯨꯟ ꯌꯧꯔꯛꯀꯅꯦꯕ ꯑꯗꯨ ꯗꯒꯤ
ꯅꯍꯥꯟ ꯑꯩ ꯀꯩꯅꯣ ꯌꯨꯝ ꯆꯠꯄ ꯅꯨꯃꯤꯠꯇꯣ
ꯎꯝ
ꯑꯗꯨ ꯅꯨꯃꯤꯠꯇꯣ ꯅꯣꯏ ꯈꯨꯟ ꯑꯁꯤ ꯂꯝꯕꯤ ꯀꯩꯅꯣ ꯌꯥꯝ ꯁꯥꯔꯒ ꯀꯩꯅꯣ ꯆꯥꯔꯀꯥꯟꯗ ꯅꯣꯏ ꯈꯨꯟꯗ ꯆꯪꯉꯦ ꯑꯗꯨꯒ ꯑꯩꯈꯣꯏ ꯈꯨꯟ ꯑꯗꯨꯝ ꯒꯥꯔꯤꯗꯣ ꯑꯗꯨꯝ ꯆꯠꯅꯕꯗꯣ ꯍꯧꯖꯤꯛꯀꯥꯟ
ꯎꯝ
ꯑꯗꯨ ꯂꯥꯛꯑꯦ ꯑꯗꯨꯒꯤ ꯂꯝꯕꯤꯗ ꯂꯥꯛꯑꯦ ꯑꯩꯈꯣꯏꯗꯣ
ꯑꯣ
ꯅꯣꯏꯒꯤ ꯂꯝꯕꯤꯗꯣ ꯑꯗꯣ ꯇꯨꯔꯦꯟ ꯃꯆꯥ ꯇꯨꯔꯦꯟ ꯃꯆꯥ ꯍꯥꯏꯕꯗꯣ ꯑꯃ ꯊꯦꯡꯅꯌꯦ ꯅꯪꯅ ꯍꯥꯏꯕꯗꯣ ꯏꯁꯤꯡꯒ ꯂꯩꯌꯦꯅ ꯍꯧꯖꯤꯛꯀꯥꯟꯗꯤ
ꯎꯝ ꯇꯣꯔꯦꯟ ꯃꯆꯥꯁꯤ ꯑꯥ ꯀꯩꯅꯣꯔꯣꯝꯗꯒꯤ ꯂꯥꯛꯑꯒ ꯁꯤ ꯁꯣꯔꯣꯛ ꯐꯣꯠꯇꯧꯔꯛꯄ ꯄꯒꯤꯗꯣ
ꯎꯝ
ꯎꯝ ꯇꯨꯔꯦꯟ ꯃꯆꯥ ꯑꯅꯤ ꯇꯤꯟꯅꯔꯝꯒꯅꯤꯀꯣ
ꯑꯃ ꯈꯛꯇꯅꯦ ꯑꯩꯅ ꯎꯕꯗꯤ ꯐꯖꯥꯅ ꯎꯕꯗꯤ
ꯑꯣ ꯅꯪ ꯑꯩꯅ ꯑꯃꯈꯛꯇꯪ ꯑꯃꯈꯛꯇꯪ ꯍꯥꯏꯕꯤꯕꯗꯨꯗ ꯅꯪꯅ ꯑꯃꯈꯛꯇꯪ ꯌꯦꯡꯕꯒꯤꯅꯦ ꯎꯗꯤ ꯎꯕꯅꯦ ꯅꯪ ꯀꯥꯎꯕꯒꯤꯅꯦ ꯅꯤꯡꯁꯤꯡꯂꯛꯇꯕꯒꯤꯅꯦ
ꯑꯣ ꯑꯩ ꯐꯖꯅ ꯌꯦꯡꯉꯤꯕꯤꯗꯨꯀꯣ
ꯇꯨꯔꯦꯟ ꯃꯆꯥ ꯑꯃꯗꯨꯗꯤ ꯏꯁꯤꯡ ꯆꯦꯟꯗꯦꯗ
ꯑꯣ
ꯈꯤꯇꯪ ꯈꯤꯇꯪ ꯆꯦꯟꯕ
ꯑꯗꯨꯗꯣ ꯄꯥꯏꯕ ꯌꯥꯕ꯭ꯔꯣ
ꯑꯗꯨ ꯢꯁꯤꯡꯗꯣ ꯑꯈꯣꯏ ꯊꯛꯑꯒ ꯂꯩꯕꯅꯤꯅꯦ
ꯑꯗꯨꯒꯤ ꯏꯁꯤꯡ